ꯑꯥ
ꯑꯣ ꯅꯍꯥꯟꯗꯣ ꯅꯪꯒꯤ ꯈꯣꯟꯖꯦꯜ ꯇꯥꯗꯦ
ꯉꯁꯥꯏ ꯍꯧꯖꯤꯛꯇꯤ
ꯇꯥꯏꯌꯦꯅꯥ
ꯎꯝ ꯍꯧꯖꯤꯛꯇꯤ ꯇꯥꯔꯦꯀꯣ ꯎꯝ
ꯑꯗꯨ ꯑꯩꯅ ꯀꯣꯜ ꯇꯧꯕꯗꯤ ꯌꯥꯗꯕꯗꯣ ꯀꯔꯤꯒꯤꯅꯣꯀꯣ?
ꯅꯪꯒꯤꯗꯤ ꯁꯨꯔꯕ ꯃꯥꯜꯂꯦ
ꯑꯧ ꯑꯩꯒꯤ ꯁꯨꯗ꯭ꯔꯤꯗꯥ ꯃꯉꯥ ꯉꯛꯇꯥ ꯇꯧꯔꯤ ꯃꯉꯥ ꯉꯛꯇꯥꯅꯦ ꯑꯗꯨ ꯀꯥ ꯑꯗꯨ ꯑꯩꯅ ꯅꯪ ꯅꯪꯕꯨ ꯇꯧꯕꯗꯣ
ꯎꯝ
ꯃꯉꯥ ꯉꯛꯇꯅꯦꯕ
ꯎꯝ ꯑꯥ ꯀꯔꯤ ꯊꯣꯛꯔꯛꯄ꯭ꯔꯥ ꯑꯗꯣ ꯎꯝ ꯑꯗꯣ ꯀꯩꯅꯣꯗ ꯀꯩꯅꯣꯗ ꯃꯦꯁꯦꯖꯇꯥ ꯍꯥꯏꯔꯝꯃꯣꯕ
ꯑꯥ ꯑꯗꯨ ꯑꯩ ꯁ꯭ꯀ꯭ꯔꯤꯟꯁꯣꯠ ꯇꯧꯈ꯭ꯔꯕꯅꯦ ꯅꯪꯒꯤ
ꯎꯝ ꯊꯥꯔꯛꯄ꯭ꯔꯥ?
ꯊꯥꯔꯛꯇ꯭ꯔꯤꯗ
ꯊꯥꯔꯛ ꯇꯧꯑꯣ ꯑꯗꯦꯇꯦꯠ ꯊꯥꯔꯛꯑꯣ ꯌꯦꯡꯒꯦ
ꯍꯧꯖꯤꯛ ꯊꯥꯔꯛꯀꯦꯀꯣ
ꯎꯝ
ꯅꯪ ꯁꯦ ꯀꯗꯥꯏꯗꯅꯣ ꯈꯪꯗ꯭ꯔꯦꯅꯦ ꯑꯗꯨ ꯊꯣꯛꯑꯦ ꯑꯁꯤꯗꯤ ꯑꯩ ꯅꯪꯒꯤ ꯅꯝꯕꯔ ꯅꯠꯇꯦꯅ ꯅꯪꯒꯤꯁꯨ ꯑꯦꯛꯖꯦꯛꯂꯤ ꯁꯤ ꯊꯣꯛꯄ
ꯌꯥꯏ ꯎꯝꯅ
ꯎꯝ ꯗꯨ ꯑꯩꯒꯤꯅꯥ ꯑꯩꯒꯤꯅꯥ ꯎꯝ ꯇꯧꯕ ꯑꯣꯏ꯭ꯔꯝꯔꯗꯤ ꯑꯁꯤ ꯊꯣꯛꯀꯅꯤ ꯌꯨ ꯑꯁꯤ ꯊꯣꯛꯈꯤꯅꯦꯕ ꯑꯩꯒꯤꯅ ꯑꯣꯏꯔꯗꯤꯀꯣ
ꯎꯝ ꯎꯝ ꯎꯝ
ꯅꯪꯒꯤꯅ ꯑꯣꯏꯕꯒꯤ ꯑꯗꯨ ꯊꯣꯛꯑꯦ ꯑꯗꯨ ꯅꯪꯗꯤ ꯇꯧꯕ ꯌꯥꯕ ꯑꯗꯨꯒꯤ ꯑꯩ ꯈꯪꯗꯦꯅꯦ ꯖꯠꯖꯥꯠꯅꯦ ꯁꯤꯁꯨ
ꯎꯝ ꯍꯣꯔꯦꯟ ꯍꯥꯏꯕꯤꯒꯦꯗ ꯑꯗꯣ
ꯑꯣ ꯅꯪ ꯃꯤꯉꯣꯟꯗ ꯍꯥꯡꯗꯣꯛꯀꯣ ꯄꯥꯏꯈꯠꯇꯦ ꯍꯥꯏꯕ ꯅꯠꯇ꯭ꯔꯣ
ꯍꯥꯥ
ꯅꯪ ꯃꯤꯉꯣꯟꯗ ꯍꯥꯏꯒꯦ ꯍꯥꯡꯒꯦꯅ ꯆꯠꯈ꯭ꯔꯕꯗꯣ ꯀꯣ ꯄꯥꯏꯈꯠꯇꯦ ꯍꯥꯏꯕ ꯅꯠ
ꯑꯣ ꯍꯣꯏ ꯄꯥꯏꯈꯠꯇꯕ
ꯑꯣ
ꯍꯣꯔꯦꯟ ꯀꯣꯜ ꯕꯦꯛ ꯇꯧꯔꯛꯀꯅꯤꯅ
ꯎꯝ
ꯑꯩꯒꯤ ꯕꯦꯁ ꯐ꯭ꯔꯦꯟ ꯑꯣꯏꯕꯅꯤꯅ
ꯑꯣ ꯑꯗꯨ ꯅꯨꯄꯥꯗꯨꯔꯥ
ꯑꯣ ꯏꯆꯦ ꯂꯧ ꯏꯆꯦꯕꯨ ꯂꯧꯕꯅꯤꯅ ꯑꯩ ꯃꯌꯥꯝꯕꯗꯣ
ꯑꯣ
ꯏꯆꯦꯕꯨ ꯂꯧꯕ
ꯎꯝ
ꯑꯗꯨꯒꯤ ꯑꯥꯍꯥ
ꯑꯠꯆꯥ ꯈꯪꯉꯦ ꯑꯗꯨꯝ ꯅꯪꯅ ꯍꯥꯏꯔꯤꯁꯦ
ꯎꯝ ꯍꯣꯏ ꯃꯥꯟꯅꯦ
ꯑꯣ ꯑꯗꯨ ꯅꯪꯗꯤ ꯀꯣꯏꯅ ꯇꯧꯔꯝꯒꯅꯤ ꯑꯗꯨꯗꯤꯀꯣ
ꯎꯝ ꯌꯥꯝ ꯇꯧꯗꯦꯗ ꯑꯩꯁꯨ
ꯎꯝ ꯃꯥꯁꯦ ꯀꯔꯤꯒꯤ ꯑꯁꯤꯒꯨꯝꯕ ꯈꯪꯕ꯭ꯔꯥ ꯈꯪ
ꯃꯥꯔꯣ
ꯎꯝ
ꯑꯩꯈꯣꯏꯗ ꯂꯥꯛ ꯑꯁꯤ ꯁꯅꯥ ꯂꯩꯕꯥꯛꯇ ꯂꯥꯛꯇ꯭ꯔꯤꯉꯩꯗꯀꯣ
ꯎꯝ
ꯁꯤꯒꯤꯁꯦ ꯁꯅꯥ ꯂꯩꯕꯛꯇ ꯂꯥꯛꯇ꯭ꯔꯤꯉꯩꯗ ꯃꯄꯥꯟꯂꯣꯝꯗ ꯍꯥꯟꯅ ꯂꯥꯛꯈꯔ꯭ꯦ
ꯎꯝ
ꯃꯥꯗꯣ ꯃꯄꯥꯟꯂꯣꯝꯗ ꯍꯥꯟꯅ ꯇꯧꯔꯝꯕꯅꯦꯕ
ꯍꯣ
ꯎꯝ ꯑꯗꯨꯒꯤ ꯑꯗꯨ ꯃꯇꯨꯡꯗ ꯑꯥ
ꯅꯪ ꯉꯥꯍꯥꯟ ꯍꯥꯏꯕꯗꯣ ꯑꯦꯟꯒꯤꯗꯣ ꯀꯣ
ꯍꯣꯏ ꯃꯥꯟꯅꯦ ꯃꯥꯟꯅꯦ
ꯎꯝ ꯔꯨꯄꯥ ꯑꯃꯗꯤ
ꯅꯨꯄꯥ ꯃꯥꯒꯅ
ꯑꯦꯈꯣꯏꯗ ꯑꯩꯈꯣꯏꯒꯤ ꯒ꯭ꯔꯨꯞꯇ ꯑꯦꯗꯃꯤꯟ ꯇꯧꯕꯗꯣ ꯑꯅꯤ ꯉꯛꯇꯅꯤꯅ ꯗꯤꯖꯤꯒ ꯑꯃ ꯂꯩꯕꯗꯣ
ꯑꯣ ꯑꯦꯜꯅ ꯍꯧꯕꯗꯨꯔꯥ
ꯑꯥ ꯃꯥꯒꯤ
ꯅꯍꯥꯟ ꯐꯣꯇꯣꯗ ꯊꯥꯒꯠꯄꯗꯨꯔꯥ ꯑꯣ ꯃꯥꯗꯤ ꯅꯠꯇꯦꯗ
ꯃꯥꯕꯨꯗꯤ ꯅꯪ ꯈꯪꯗꯦ
ꯈꯪꯉꯦ ꯅꯣꯏꯅ ꯈꯪꯅꯩꯗ
ꯑꯣ
ꯀꯣꯂꯦꯖ ꯀꯥꯕ ꯃꯇꯝꯗ ꯀꯣ
ꯎꯝ
ꯑꯗꯨꯨꯝ ꯈꯪꯅꯩꯗ ꯂꯣꯏꯅ
ꯑꯣ ꯑꯗꯨꯗꯤ ꯅꯪꯗꯤ ꯈꯡꯕ ꯀꯨꯏꯔꯝꯒꯅꯤꯀꯣ
ꯎꯝ ꯃꯣꯏ ꯑꯁꯤ ꯒ꯭ꯔꯨꯞꯁꯦ
ꯎꯝ
ꯁꯦꯝꯗ꯭ꯔꯤꯉꯩꯗ
ꯎꯝ
ꯐꯤꯐꯇꯤꯟ ꯗꯦꯖ ꯕꯤꯐꯣꯔꯗ ꯑꯩꯉꯣꯟ ꯑꯩ ꯍꯥꯟꯅ ꯇꯧꯔꯦꯕ
ꯑꯣ
ꯎꯝ ꯑꯗꯣ ꯑꯗꯨ ꯃꯇꯝꯗ ꯍꯥꯏꯕꯗꯤ ꯀꯨꯅꯣ ꯀꯣꯜ ꯇꯧꯕꯗꯣ ꯈꯔ ꯄ꯭ꯔꯣꯕ꯭ꯂꯦꯝ ꯂꯩꯌꯦꯀꯣ ꯍꯥꯏꯕꯗꯤ
ꯎꯝ
ꯑꯦ ꯀꯩꯅꯣ ꯗꯥꯎꯟꯂꯣꯗ ꯇꯧꯍꯜꯂꯒ ꯂꯤꯡ ꯇꯧꯍꯜꯂꯒ ꯇꯧꯕꯗꯣ ꯃꯤ ꯑꯃꯃꯝꯇꯣ ꯑꯗꯨꯒꯤ ꯄ꯭ꯔꯣꯕ꯭ꯂꯦꯝ ꯌꯥꯝ ꯂꯩꯕꯒꯤ ꯋꯥꯠꯆꯦꯞ ꯒ꯭ꯔꯨꯞꯇ ꯑꯦꯗ ꯇꯧꯕꯅꯦꯕ ꯄꯨꯂꯞ ꯀꯤ ꯑꯗꯨ ꯑꯣꯏꯔꯗꯤ ꯂꯥꯏꯑꯦꯗꯅ
ꯎꯝ
ꯑꯗꯨꯒꯤ ꯑꯦꯠ ꯇꯧꯕꯅꯦꯗ
ꯑꯣ
ꯉꯁꯥꯏꯒꯤ ꯁꯣꯀꯥ ꯔꯨꯇꯤꯗ ꯆꯥꯔꯒ ꯂꯩꯌꯦ
ꯑꯣ ꯅꯪꯅ ꯁꯦꯝꯃꯦ ꯍꯥꯏꯕꯗꯨꯔꯣ
ꯍꯣꯏ ꯍꯣꯏ
ꯑꯧ ꯑꯣ ꯍꯥꯎꯒꯅꯤ ꯉꯔꯥꯡ ꯏ ꯑꯩꯒꯤ ꯏꯅꯝꯃꯅꯁꯨ ꯑꯩꯒꯤ ꯁꯦꯝꯕꯤꯌꯦ ꯑꯗꯨ ꯌꯥꯝ ꯍꯥꯎꯋꯦꯗ ꯏꯟꯁꯥꯡ ꯑꯃꯒ ꯀꯣ ꯑꯂꯨꯒꯤ ꯏꯟꯁꯥꯡ ꯊꯣꯡꯕꯤꯔꯒ ꯌꯥꯝ ꯍꯥꯎꯅ ꯆꯥꯏ ꯑꯩꯁꯨ
ꯑꯂꯨ ꯑꯂꯨꯒ ꯗꯥꯜꯒ ꯇꯧꯔꯗꯤꯀꯣ
ꯎꯝ ꯑꯂꯨ ꯉꯥꯛꯇ ꯊꯣꯡꯉꯦ ꯃꯥꯗꯤ꯫
ꯍꯣꯏ ꯉꯁꯤꯁꯨ ꯑꯃꯨꯛꯀ ꯁꯥꯕ ꯅꯨꯃꯤꯠ
ꯎꯝ ꯑꯗꯨꯝ ꯁꯥꯔꯒ ꯂꯩꯔꯦ ꯍꯥꯟꯅꯗꯤ ꯅꯣꯡ ꯆꯨꯔꯒ ꯂꯩꯕꯗꯣ꯫
ꯎꯝ ꯅꯣꯡ ꯆꯨꯕꯅ ꯑꯩꯒꯤꯅꯤ ꯐꯩꯗ꯫
ꯎꯝ
ꯁꯤꯗꯗꯤ ꯈꯨꯟꯗꯗꯤꯀꯣ ꯅꯣꯡ ꯆꯨꯃꯟꯕꯒꯤ ꯅꯣꯡ ꯆꯨꯕꯁꯦ ꯌꯦꯡꯕ ꯌꯥꯗꯦ꯫ ꯌꯦꯡꯅꯤꯡꯗꯕꯅꯦ
ꯑꯣ
ꯑꯗꯨ ꯑꯁꯤꯗꯗꯤ ꯑꯃꯨꯛꯀ ꯅꯣꯡ ꯆꯨꯕꯅ ꯄꯥꯝꯕꯒꯨꯝ ꯇꯧꯋꯦ ꯑꯃꯨꯛꯀ꯫ ꯈꯪꯗ꯭ꯔꯦꯗ ꯃꯤꯁꯤꯡꯁꯦ ꯎꯝ ꯌꯥꯝ ꯁꯥꯕꯒꯤ ꯑꯣꯏꯔꯝꯒꯅꯤ
ꯇꯝꯄꯥꯛꯀꯥ ꯍꯦꯟꯒꯤ ꯗꯤꯁꯇ꯭ꯔꯤꯛꯇꯣ
ꯇꯝꯄꯥꯛꯇ ꯑꯦꯟꯒꯤ ꯗꯤꯁꯇ꯭ꯔꯤꯛ
ꯇꯝꯄꯥꯛꯒ
ꯑꯥ
ꯑꯦꯟꯒꯤ ꯗꯤꯁꯇ꯭ꯔꯤꯛꯀꯤꯗꯤ ꯌꯥꯝ ꯁꯥꯏꯅ
ꯑ ꯑꯣ
ꯎꯝ
ꯑꯦꯟ ꯍꯥꯏꯕꯁꯦ ꯀꯗꯥꯏꯔꯣꯝꯗꯔꯣ ꯑꯃꯨꯛꯀ
ꯅꯣꯏꯒꯤ ꯅꯣꯏꯒꯤ ꯈꯨ ꯅꯣꯏꯒꯤ ꯂꯣꯝꯗ ꯌꯧꯗ꯭ꯔꯤꯉꯩꯗ
ꯑꯣ ꯑꯆꯥ ꯆꯥ ꯈꯥꯡꯉꯦ ꯐꯖꯅ ꯈꯥꯡꯉꯤ꯫ ꯑ ꯑꯁ ꯍꯧꯔꯦꯟ ꯅꯠꯇꯕ ꯎꯝ ꯍꯧꯖꯤꯛꯁꯨ ꯅꯠꯇꯕ ꯀꯔꯤꯔꯥ? ꯅꯪꯕꯨ ꯀꯣꯜ ꯇꯧꯗ꯭ꯔꯤꯉꯩꯗ ꯅꯨꯄꯤ ꯑꯃ ꯊꯦꯡꯅꯥꯏ ꯎꯝ ꯉꯁꯥꯏ
ꯎꯝ
ꯅꯨꯄꯤ ꯑꯃꯗꯣ ꯑꯗꯨꯗꯒꯤ ꯑꯦꯟ ꯗꯤꯁꯇ꯭ꯔꯤꯛꯇꯒꯤ
ꯑꯣ
ꯁꯥꯏ ꯍꯥꯏꯌꯦ ꯃꯥꯁꯨ꯫
ꯎꯝ ꯌꯥꯝꯅ ꯅꯦꯝꯕꯅꯤꯅꯀꯣ ꯃꯣꯏꯒꯤ ꯃꯐꯝꯗꯣ
ꯎꯝ ꯍꯣꯏ ꯍꯣꯏ ꯑꯦꯃꯣꯏꯁꯦ
ꯇꯝꯄꯥꯛꯇꯒꯤꯗꯤ ꯎꯝ ꯇꯝꯄꯥꯛꯇꯒꯤꯗꯤ ꯑꯦꯟꯒꯤ ꯑꯦꯟꯒꯤ ꯗꯤꯁꯇ꯭ꯔꯤꯛꯇꯣ ꯍꯦꯟꯅꯅ ꯎꯝ ꯅꯦꯝꯕꯅꯦꯕ
ꯑꯣ
ꯑꯗꯨꯒꯤ
ꯎꯝ
ꯑꯈꯣꯏꯗꯤ ꯑꯗꯨꯝ ꯅꯨꯡꯉꯥꯏꯗ ꯑꯈꯣꯏꯗꯣꯝꯗꯗꯤ
ꯑꯣ ꯑꯣ ꯅꯣꯏꯒꯤꯁꯨ ꯇꯝꯄꯥꯛꯅꯤꯀꯣ ꯅꯣꯏꯒꯤ ꯂꯩꯐꯝꯗꯣ ꯑꯣ ꯍꯥꯐ ꯍꯥꯐ ꯑꯣꯏꯕ ꯆꯥ ꯑꯩꯈꯣꯏꯒꯤꯅ ꯐꯨꯜ ꯆꯤꯡꯅꯤ
ꯎꯝ ꯕꯤꯒꯤꯅꯤꯡ ꯑꯣꯐ ꯗ ꯍꯤꯜꯁ ꯍꯥꯏꯕꯗꯣ
ꯈꯪꯗꯦ ꯀꯔꯤ ꯀꯧꯕ꯭ꯔꯥ ꯃꯤꯡꯁꯨ
ꯎꯝ
ꯑꯗꯨ ꯅꯪꯅ ꯋꯤꯟꯇꯔꯒꯨꯝꯕ ꯋꯤꯟꯇꯔ ꯁꯝꯃꯔ ꯑꯥꯎꯇꯝ ꯂꯣꯏꯅꯃꯛ ꯑꯦꯛꯁꯄꯤꯔꯤꯌꯦꯟꯁ ꯇꯧꯅꯤꯡꯈ꯭ꯔꯗꯤ ꯑꯗꯨꯗ ꯂꯥꯛꯑꯣ ꯍꯥꯏꯌꯦ ꯅꯨꯃꯤꯠ ꯅꯨꯃꯤꯠ ꯑꯃꯗ ꯅꯪ ꯇꯧꯒꯅꯤꯑꯌꯦ ꯑꯗꯨꯁꯨ ꯆꯨꯝꯗꯤ ꯆꯨꯝꯕꯅꯤ ꯌꯥꯝ ꯆꯨꯝꯕꯅꯦ
ꯍꯣꯏ ꯑꯩꯅ ꯍꯥꯟꯅ ꯂꯩꯕ ꯃꯐꯝ ꯎꯝ ꯍꯥꯏꯌꯣ
ꯑ ꯑꯩꯈꯣꯏ ꯅꯍꯥꯟ ꯑꯥ ꯑꯩꯈꯣꯏ ꯅꯪꯅ ꯅꯍꯜꯂꯦ
ꯑꯗꯨ ꯑꯩꯈꯣꯏ ꯂꯩꯕ ꯃꯐꯝꯗꯣ
ꯑꯝ
ꯀꯔꯤꯅꯣ ꯇꯧꯋꯦꯕꯥ ꯍꯧꯖꯤꯛ ꯌꯥꯝ ꯁꯥꯒꯅꯤ ꯁꯥꯃꯔ ꯗ꯭ꯔꯦꯁ ꯁꯦꯛꯂꯒ ꯂꯥꯛꯀꯅꯤ ꯅꯣꯡ ꯆꯨꯒꯅꯤ ꯏꯪꯕ ꯍꯧꯔꯅꯤ ꯑꯗꯨꯅꯤ ꯃꯣꯏꯅ ꯇꯧꯔꯤꯁꯤ ꯅꯣꯡꯃꯗ ꯑꯗꯨꯝ ꯂꯣꯏꯅꯃꯛ ꯑꯦꯛꯁꯄꯔꯤꯌꯦꯟꯁ ꯇꯧꯕ ꯌꯥꯕ ꯃꯐꯝꯗꯨꯅꯤ ꯑꯗꯨ
ꯑꯈꯣꯏꯒꯤꯗꯅ ꯑꯩꯖꯨ ꯑꯧ ꯎꯝ ꯃꯄꯥꯜꯂꯣꯝꯗ ꯑꯁꯥꯝꯒ ꯑꯁꯥꯝꯒ ꯇꯥꯏꯅꯕ ꯑꯁ ꯀꯩꯅꯣꯗꯣ ꯎꯝ ꯀꯩꯅꯣꯗ ꯑꯥ ꯁ꯭ꯇꯦꯠ ꯑꯃ ꯂꯩꯌꯦꯅꯥ
ꯍꯣꯏ
ꯑꯗꯨꯗꯨꯁꯨ ꯀꯩꯅꯣ ꯑꯗꯨꯒꯤ ꯋꯦꯗꯔꯒ ꯆꯞ ꯃꯥꯟꯅꯩꯑꯦꯕꯥ
ꯑꯣ
ꯍꯧꯖꯤꯛ ꯅꯨꯡꯁꯥ ꯊꯣꯛꯔꯛꯔꯅꯤ ꯈꯔ ꯂꯩꯔꯒ ꯅꯨꯡꯁꯥ ꯃꯨꯠꯂꯅꯤ
ꯎꯝ
ꯈꯔ ꯂꯩꯔꯒ ꯂꯩꯆꯤꯜ ꯂꯣꯏꯅ ꯄꯥꯏꯁꯤꯜꯂꯛꯑꯅꯦꯕꯥ
ꯍꯣꯏ
ꯅꯨꯡꯁꯥ ꯍꯥꯟꯅ ꯈ꯭ꯋꯥꯏ ꯃꯅ ꯑꯩꯈꯣꯏ ꯀꯩꯅꯣꯗ ꯀꯩꯅꯣꯗ ꯑꯩꯈꯣꯏꯒꯤ ꯃꯔꯛꯇ ꯅꯨꯡꯁꯥ ꯍꯥꯟꯅ ꯊꯣꯛꯐꯝ ꯃꯐꯝꯗꯣ
ꯎꯝ ꯑꯗꯨ ꯀꯔꯤ ꯃꯐꯝꯅꯣ ꯏꯖꯗ
ꯎꯝ ꯎꯝ ꯑꯦꯁꯀꯤ ꯈ꯭ꯋꯥꯏ ꯎꯝ ꯀꯩꯅꯣꯗ ꯃꯨꯋꯥ ꯃꯇꯥꯏ ꯊꯪꯕꯗꯣ
ꯑꯣ
ꯑꯥꯈꯣꯏꯒꯤ ꯃꯊꯛꯇ ꯂꯩꯕꯗꯣ ꯈꯪꯕ꯭ꯔꯥ
ꯈꯪꯗꯦꯍꯦ
ꯑꯥꯔꯨꯅꯥꯆꯜ
ꯑꯥ ꯑꯥ ꯑꯥ ꯑꯠꯆꯥ ꯑꯗꯨꯔꯣ
ꯎꯝ
ꯇꯨ ꯁꯥꯏ ꯍꯥꯏꯕ
ꯁꯥꯗꯦ ꯅꯣꯏꯒꯤ
ꯑꯣ ꯍꯣꯏ ꯁꯥꯗꯦ ꯅꯣꯏꯒꯤꯒꯨꯝꯅ ꯑꯩꯒꯤꯒꯨꯝꯅ ꯑꯦꯛꯁꯄꯤꯔꯦꯟꯁ ꯇꯧꯕꯀꯣ ꯍꯣꯏ ꯍꯣꯏ
ꯎꯝ ꯍꯣꯏ
ꯎꯝ ꯎꯝ ꯑꯠꯆꯥ ꯅꯪ ꯅꯍꯥꯟ ꯆꯠꯄꯗꯨꯅꯤꯀꯣ ꯆꯠ ꯆꯠ ꯆꯥ ꯑꯁ ꯃꯤꯁꯤꯡꯁꯦ
ꯀꯔꯤꯔꯥ ꯁꯀ꯭ꯨꯜ ꯎꯝ
ꯍꯥꯌꯦꯡꯗꯣ ꯑꯃꯨꯛꯀ ꯅꯪꯒꯨꯝꯕ ꯃꯤ ꯋꯥꯔꯤ ꯁꯥꯔꯗꯤ ꯀꯣꯟꯐ꯭ꯌꯨꯁ ꯆꯠꯄꯅꯦꯕꯀꯣ ꯑꯩꯁꯦ
ꯑꯗꯨꯅꯦ ꯑꯩꯖꯨ ꯑꯗꯨꯝ ꯀꯟꯐ꯭ꯌꯨꯁ ꯆꯠꯂꯦꯕ
ꯋꯥꯔꯤꯁꯨ ꯇꯥꯃꯟꯕꯒꯤꯔ ꯈꯪꯗ꯭ꯔꯦ
ꯎꯝ ꯌꯥꯡꯈꯩꯔꯛꯅꯤꯅ
ꯍꯧꯖꯤꯛꯇꯤ ꯅꯪ ꯊꯕꯛ ꯂꯩꯇ꯭ꯔꯦ
ꯍꯧꯖꯤꯛꯇꯤ ꯎꯝ ꯈꯔ ꯂꯩꯇꯦ ꯍꯣ ꯂꯩꯇꯦ ꯍꯣꯔꯦꯟ ꯍꯣ ꯗ꯭ꯌꯨꯇꯤ ꯆꯠꯀꯅꯤ
ꯑꯣ ꯅꯨꯡꯗꯥꯡꯗ ꯍꯜꯂꯛꯄ
ꯅꯠꯇꯦ ꯑꯌꯨꯛꯇ
ꯑꯌꯨꯛꯇ ꯑꯣ ꯑꯗꯨ ꯗ꯭ꯌꯨꯇꯤꯗꯨ ꯀꯔꯤꯔꯥ ꯀꯣ ꯑꯠꯆꯥ ꯁꯟꯇ꯭ꯔꯤꯒꯤꯗꯨ ꯗ꯭ꯌꯨꯇꯤꯗꯨꯔꯣ ꯑꯣ ꯑꯣ ꯅꯣꯏ ꯑꯗꯨꯝ ꯇꯧꯋꯦꯀꯣ ꯆꯠ ꯆꯠ ꯆꯥ ꯍꯣꯏ ꯑꯩꯈꯣꯏ ꯑꯩꯈꯣꯏꯗꯤ ꯇꯧꯋꯦ ꯑꯗꯨ ꯑꯣꯏꯔꯁꯨ ꯎꯝ ꯅꯨꯡꯗꯥꯡ ꯅꯨꯡꯗꯥꯡꯗꯤ ꯇꯧꯔꯃꯥꯜꯂꯦ ꯑꯣ ꯅꯨꯡꯗꯥꯡꯀꯣ ꯏꯂꯥꯚꯦꯟ ꯐꯥꯎꯕ ꯉꯥꯛꯇ ꯇꯧꯕ ꯃꯥꯜꯂꯦ
ꯎꯝ ꯅꯣꯏꯒꯤ ꯃꯐꯝꯗꯨꯗꯤ ꯀꯤꯅꯤꯡꯉꯥꯏ ꯂꯩꯇꯦꯗ
ꯍꯥꯏ ꯅꯨꯡꯁꯥ ꯀꯜꯂꯦ
ꯑꯩꯈꯣꯏꯗꯤ ꯍꯨꯝ ꯑꯩꯈꯣꯏꯗꯗꯤ ꯃꯤꯛꯁ ꯑꯞꯅꯦꯕ ꯂꯩꯕꯗꯣ
ꯑꯣ ꯑꯣ ꯑꯗꯨꯒꯤ ꯑꯣꯏꯔꯝꯒꯅꯤꯀꯣ
ꯎꯝ ꯆꯝꯄꯥꯛꯀꯤ ꯃꯤꯁꯨ ꯂꯩꯌꯦꯅ
ꯑꯥꯎ ꯑꯣ
ꯑꯩꯈꯣꯏꯒꯤ ꯑꯥꯔꯣꯁꯨ ꯂꯩꯌꯦ
ꯑꯣ ꯑꯣ
ꯑꯦꯁꯨ ꯂꯩꯌꯦ
ꯑꯥ ꯕꯤꯁꯨ ꯂꯩꯌꯦ ꯌꯥꯔꯦ
ꯍꯦ ꯍꯦ ꯑꯗꯨ ꯑꯩ ꯉꯁꯤ ꯀꯣꯜ ꯇꯧꯕ ꯅꯨꯄꯥꯗꯣ
ꯎꯝ
ꯑꯥ ꯑꯌꯨꯛꯇ ꯇꯧꯕꯅꯦ ꯃꯥꯁꯦ ꯍꯦꯛ ꯊꯕꯛ ꯆꯠꯄ ꯂꯣꯏꯔꯒ ꯗ꯭ꯌꯨꯇꯤ ꯂꯣꯏꯔꯒ ꯂꯥꯛꯄ ꯃꯥꯒꯤ ꯏꯃꯥꯁꯦ ꯕꯤꯅꯦ ꯍꯥꯏꯌꯦ ꯑꯗꯨꯒꯤ ꯃꯥꯁꯨ ꯈꯔ ꯋꯥꯕ ꯃꯥꯜꯂꯤꯗ
ꯎꯝ
ꯑꯗꯨ ꯑꯣꯏꯔꯁꯨ ꯃꯥꯗꯤ ꯑꯦꯟꯗ ꯂꯩꯕꯀꯣ ꯑꯥꯗ
ꯎꯝ
ꯑꯩꯈꯣꯏ ꯁꯅꯥ ꯂꯩꯕꯥꯛ